ꯅꯪ ꯀ꯭ꯂꯥꯁ ꯆꯠꯇꯧ ꯂꯩꯔꯤꯔꯣ
ꯂꯩꯇꯦꯗ ꯉꯁꯤꯗꯤ ꯀ꯭ꯂꯥꯁ ꯂꯩꯇꯦ
ꯑꯣꯀꯦ
ꯀꯌꯔꯛ ꯇꯧꯗꯧꯢꯅꯣ ꯁꯤꯗ
ꯅꯪꯉꯣꯟꯅ ꯑꯍꯨꯝꯂꯛꯑꯃ ꯇꯧꯔ ꯌꯥꯔꯦ ꯍꯥꯏꯗꯤ ꯁꯤꯃꯒ ꯊꯥꯔꯒ ꯃꯊꯪ ꯑꯅꯤ ꯑꯃꯒ ꯂꯣꯏꯔꯦ ꯑꯗꯨꯒ
ꯅꯣꯏ ꯌꯥꯔꯔꯣꯏ ꯍꯟꯗꯛꯅ ꯂꯣꯏꯔꯅꯤ ꯑꯈꯣꯏꯗꯤ ꯃꯊꯪ ꯇꯧꯔꯛꯑꯁꯨ ꯑꯗꯨꯝ ꯑꯗꯨꯝ ꯄꯥꯏꯔꯣꯏ ꯍꯥꯏꯁꯤꯗꯤ
ꯅꯅꯥ ꯗꯣ ꯊꯤꯒꯨꯟꯗ ꯅꯝꯒꯦ ꯂꯥꯎ
ꯑꯩꯁꯨ ꯄꯩꯁꯥ ꯐꯡꯉꯣꯏꯗꯕ ꯑꯩꯅ ꯄꯥꯏꯔ ꯀꯩꯗꯧꯗꯣꯏꯅꯣ
ꯑꯦ ꯑꯩꯅ ꯍꯌꯦꯡ ꯅꯪꯒꯤ ꯀꯩꯅꯣ ꯁꯥꯏꯠ ꯏꯪꯈꯣꯝ ꯈꯔ ꯈꯥꯏꯔꯛꯀꯅꯤ
ꯍꯦ ꯍꯦ ꯍꯦ ꯌꯥꯔꯣꯢ ꯌꯥꯔꯣꯏ
ꯅꯪ ꯍꯌꯦꯡ ꯃꯔꯨꯞ ꯊꯥꯡꯒꯥꯟꯅꯗ ꯑꯩꯅ ꯇꯪꯈꯥꯏ ꯑꯃ ꯄꯥꯡꯕꯤꯗꯣꯏꯅꯤ ꯀꯩꯗꯧꯔꯒꯦ ꯑꯦꯁ ꯀꯩꯅꯣ ꯍꯟꯗꯛ ꯃꯔꯨꯞ ꯂꯣꯏꯔꯕꯅꯦ
ꯂꯣꯢꯔꯦ
ꯆꯠꯔꯣꯍꯦ ꯃꯔꯨꯞ ꯂꯣꯏꯔꯦ
ꯖꯨꯂꯥꯏ ꯑꯣ ꯅꯤ ꯁꯛꯊꯨ
ꯖꯨꯟꯐꯧꯅꯦ ꯍꯟꯗꯛꯅ ꯑꯔꯣꯏꯕꯅꯤ ꯅꯍꯥꯟ ꯅꯥꯎꯅ ꯒ꯭ꯔꯨꯞꯇ ꯍꯥꯏꯗꯨ ꯇꯥꯗ꯭ꯔꯣ ꯍꯟꯗꯛꯅ ꯑꯔꯣꯏꯕꯅꯤ
ꯀꯔꯤꯅꯣ ꯍꯥꯏꯁꯤꯕꯣ ꯑꯁꯦꯡꯕꯩꯔꯣ ꯅꯇꯦ ꯂꯣꯏꯗꯣꯔꯦ ꯍꯥꯏꯕ ꯑꯣꯏꯔꯝꯅꯤꯗ
ꯂꯣꯏꯗꯧꯔꯦ ꯍꯥꯏꯕ ꯅꯠꯇꯦ ꯂꯣꯏꯔꯦ ꯍꯥꯏꯕꯅꯤ
ꯉꯥꯏꯒꯣ ꯀꯣ ꯑꯝꯇ ꯌꯦꯡꯒꯦ ꯀꯩꯅꯣ ꯍꯥꯏꯁꯤꯕꯣ ꯑꯗꯨꯗꯤ ꯌꯥꯝ ꯅꯨꯡꯉꯥꯏ ꯄꯥꯎꯅꯦ ꯅꯪꯗꯣ ꯑꯣꯟꯗꯤ ꯑꯣꯟꯅꯔꯝꯗꯧ ꯃꯥꯜꯂꯤꯗ ꯃꯔꯨꯞ ꯄꯩꯁꯥ ꯑꯋꯥꯠꯄꯈꯩ ꯊꯥꯖꯤꯅꯔꯣ ꯃꯌꯥꯝ ꯑꯋꯥꯠꯄꯁꯤꯡ ꯃꯃꯥꯡꯗꯦ ꯊꯥꯖꯅꯔ ꯃꯔꯨꯞ ꯄꯩꯁ ꯊꯥ ꯃꯌꯥꯝꯅ
ꯀꯩꯅꯣꯗ ꯆꯪꯉꯒ ꯌꯦꯡꯉꯨꯅꯦ
ꯅꯠꯇꯦ ꯃꯣꯏ ꯀꯩꯅꯣ ꯖꯨꯂꯥꯏ ꯑꯣꯏꯒꯨꯝ ꯇꯧꯕꯅꯦ ꯉꯥꯏꯈꯣ ꯑꯩ ꯌꯦꯡꯉꯤꯒꯦ ꯃꯣꯏ ꯀꯩꯅꯣꯁꯤ ꯇꯨ ꯖꯨꯂꯥꯏ ꯍꯩꯖꯤꯛ ꯖꯨꯟ ꯅꯠꯇ꯭ꯔꯣ
ꯎꯝ
ꯖꯨꯂꯥꯏꯗ ꯑꯅꯨꯄꯃꯥ ꯍꯥꯏꯕ ꯑꯃ ꯂꯩꯁꯤꯗꯤ
ꯑꯅꯨꯄꯥꯃꯥꯗꯣ ꯌꯥꯎꯔꯃꯣꯏ ꯃꯤ ꯗꯨꯃꯛꯇ ꯃꯁꯤꯡ ꯊꯤꯔ ꯌꯦꯡꯉꯣ ꯀꯨꯟ ꯀꯨꯟ ꯀꯨꯟꯃꯥꯊꯣꯏꯔꯣ ꯀꯨꯟꯃꯥꯊꯣꯏ ꯁꯨꯕ꯭ꯔ ꯌꯦꯡ ꯀꯨꯃꯥꯊꯣꯏꯔ ꯀꯨꯅꯤꯡꯊꯣꯏꯔ ꯀꯥꯎꯔꯦ
ꯑꯍꯥꯟꯕꯗ ꯑꯦꯖꯦꯟꯖꯤ ꯑꯦꯖꯦꯟꯖꯤ ꯌꯥꯎꯗꯣꯏ ꯅꯠꯇ꯭ꯔꯣ
ꯑꯦꯖꯦꯟ ꯑꯦꯖꯦꯟꯗꯣ ꯈꯪꯗꯦ ꯑꯩ ꯌꯦꯡꯉꯨꯅꯦ ꯍꯥꯏꯕꯦꯠ ꯑꯗꯨꯝ ꯑꯦꯖꯦꯟ ꯌꯥꯎꯔꯒ ꯌꯥꯎꯔꯒ ꯊꯤꯕꯅꯦ ꯑꯦꯖꯦꯟꯗꯨꯃ ꯇꯥꯍꯧꯕꯩ ꯑꯣꯏꯔꯝꯅꯤ
ꯃꯨꯗꯥꯎꯒꯤ ꯇꯣꯉꯥꯟꯅ ꯌꯥꯎꯔꯦꯁꯤꯗ ꯋꯥꯟ ꯇꯨ ꯊ꯭ꯔꯤ ꯐꯣꯔ ꯐꯥꯏꯚ ꯁꯤꯛꯁ ꯁꯚꯦꯟ ꯑꯦꯠ ꯅꯥꯢꯟ ꯇꯦꯟ ꯑꯦꯂꯚꯦꯟ ꯇꯨꯋꯦꯞ ꯊꯔꯇꯤꯟ ꯐꯣꯔꯇꯤꯟ ꯐꯤꯞ ꯇꯦꯟꯇꯤꯁꯤꯁ ꯇꯤꯟꯁꯕꯇꯤꯟ ꯑꯦꯇꯤꯟ ꯅꯥꯏꯟꯇꯤꯟ ꯇꯣꯢꯟꯇꯤ ꯇꯣꯢꯟꯇꯤ ꯋꯥꯟꯅꯦꯕ ꯍꯥꯏꯗꯤ ꯑꯦꯖꯦꯟ ꯂꯥꯏ ꯊꯥꯗꯕꯤꯗ
ꯑꯦꯖꯦꯟ ꯊꯥꯔ ꯑꯗꯨꯏꯗꯤ ꯂꯣꯏꯔ ꯃꯅꯤ ꯑꯩꯈꯟꯕꯗ
ꯑꯦꯖꯦꯟ ꯊꯥꯗꯥꯥꯕꯤꯗ ꯇꯣꯢꯟꯇꯤ ꯋꯥꯟꯅꯦꯕ ꯑꯗꯣ ꯃꯣꯏꯁꯤꯗꯗꯤ ꯖꯨꯂꯥꯏ ꯍꯥꯏꯒ ꯇ꯭ꯋꯦꯟꯇꯤ ꯁꯤꯛꯁ ꯑꯅꯨꯄꯃꯥ ꯍꯥꯏ ꯊꯥꯔꯤ ꯑꯦꯖꯦꯟ ꯊꯥꯏꯖꯤ ꯀꯅꯥ ꯑꯣꯏꯔꯤꯅꯣ
ꯑꯦꯖꯦꯟꯗꯣ ꯑꯩꯈꯟꯕꯗ ꯅꯍꯥꯋꯥꯏ ꯈꯪꯗꯦ ꯀꯅꯥꯅꯣꯝ ꯈ꯭ꯋꯥꯢꯌꯝꯕ ꯍꯣꯏ ꯌꯥꯎꯕ꯭ꯔꯣ
ꯑꯥꯖꯦ ꯃꯣꯏ ꯏꯚꯟꯗꯤ ꯇꯥꯕꯝ ꯊꯣꯛꯇ꯭ꯔꯣ ꯍꯥꯏꯗꯤ ꯇ꯭ꯋꯦꯟꯇꯤ ꯇꯨ ꯊꯥꯎꯖꯟ ꯅꯠꯇ꯭ꯔꯣ ꯐꯪꯉꯤꯗꯣ
ꯇ꯭ꯋꯦꯟꯇꯤꯇꯨ ꯊꯥꯎꯖꯟ ꯌꯧꯕ꯭ꯔꯅꯦ
ꯇ꯭ꯋꯦꯟꯇꯤ ꯇꯨ ꯑꯣꯏꯔꯝꯗꯧ ꯃꯥꯜꯂꯦ ꯑꯩꯗꯤ ꯇꯣꯢꯟꯇꯤꯋꯥꯟ ꯑꯩ ꯇ꯭ꯋꯦꯟꯇꯤ ꯋꯥꯟ ꯑꯣꯏꯗꯣꯢꯔꯣ
ꯇ꯭ꯋꯦꯟꯇꯤ ꯋꯥꯟꯗꯒꯤ ꯌꯥꯡꯈꯩ ꯌꯥꯡꯈꯩ ꯍꯥꯞꯄꯛꯑꯒ ꯀꯌꯥꯅꯣ ꯑꯩ ꯅꯍꯥꯟ ꯑꯥ ꯃꯨꯗꯥꯥꯎꯟꯗ ꯊꯥꯔꯛꯈꯤꯕ ꯄ ꯀꯥꯎꯒ꯭ꯔꯦ ꯑꯉꯥꯟ ꯇ꯭ꯋꯦꯟꯇꯤ ꯋꯥꯟ ꯑꯣꯏꯗꯧ ꯃꯥꯜꯂꯦ ꯑꯩꯁꯨ
ꯑꯗꯣ ꯑꯦꯖꯦꯟ ꯅꯥꯏꯔꯤ ꯑꯗꯨ ꯑꯣꯏꯇꯥꯗꯤ ꯑꯣꯛꯇꯣꯕ꯭ꯔꯗ ꯑꯦꯖꯦꯟꯅꯦ ꯍꯥꯏꯔ ꯊꯝꯃꯤꯖꯤ ꯀꯅꯥ ꯑꯣꯢꯅꯣ
ꯑꯦꯖꯦꯟ ꯗꯦ ꯃꯣꯏ ꯑꯣꯛꯇꯣꯕ꯭ꯔꯅꯦ ꯑꯣꯛꯇꯣꯕ꯭ꯔꯅꯦ ꯍꯧꯈꯤꯕ ꯅꯕꯦꯝꯕ꯭ꯔꯗꯒꯤ ꯍꯧꯈꯤꯕ ꯀꯥꯎ ꯔꯦ ꯑꯣ ꯑꯣꯛꯇꯣꯕ꯭ꯔꯗꯩ ꯍꯧꯔꯝꯗꯧ ꯃꯥꯜꯂꯦ
ꯑꯍꯥꯟꯕꯗ ꯈ꯭ꯋꯥꯝꯕ ꯑꯍꯥꯟꯕꯗ ꯑꯣꯛꯇꯣꯕ꯭ꯔ ꯑꯦꯖꯦꯟ ꯍꯥꯏ ꯂꯩꯀꯣ ꯃꯊꯪꯗ ꯈ꯭ꯋꯥꯝꯕ ꯍꯥ ꯂꯩꯔꯦ
ꯑꯥ
ꯃꯊꯪ ꯔꯣꯂꯦꯛꯁ ꯀꯦꯅꯦꯗꯤ ꯆꯅꯨ ꯀꯟꯇ꯭ꯔꯣꯜ ꯁꯤꯗꯥꯟ ꯆꯤꯡꯂꯦꯟ ꯒꯤꯠ ꯀꯩꯀꯥ ꯂꯩꯔꯦ ꯑꯗꯣ ꯍꯧꯖꯤꯛ ꯖꯨꯂꯥꯏꯗ ꯑꯅꯨꯄꯃꯥ ꯍꯥꯏꯕ ꯑꯃ ꯂꯩꯔꯤꯑꯕ
ꯑꯅꯨꯄꯥꯃꯥꯗꯣ ꯀꯣꯟꯅ ꯍꯥꯞꯁꯤꯗ
ꯑꯗꯣ ꯑꯩ ꯍꯣꯔꯦꯟ ꯈꯪꯗꯦ ꯃꯨꯗꯥꯎꯔꯔꯥ ꯀꯣꯟꯅ ꯍꯪꯉꯒꯦ ꯀꯩꯅꯣ ꯑꯩꯗꯤ ꯃꯊꯪ ꯊꯥꯒ ꯂꯩꯔꯤ ꯂꯩꯔꯤꯅꯦ ꯍꯥꯏꯕ ꯂꯩꯗꯤ ꯒ꯭ꯌꯥꯟ ꯃꯦꯟꯇꯥꯗꯦ ꯂꯩ ꯂꯩꯕ ꯍꯥꯏꯅꯗꯤ ꯫
ꯅꯪ ꯌꯣꯡ ꯅꯪ ꯌꯨꯝ ꯀꯔꯝ ꯀꯥꯟ ꯊꯣꯛꯇꯣꯏꯅꯣ
ꯨꯖꯨꯝ ꯌꯨꯝ ꯊꯣꯛꯄꯩ ꯑꯁꯥ ꯎꯗꯦ
ꯎꯝ ꯗꯤꯁꯦꯝꯕ꯭ꯔ ꯑꯗꯨꯋꯥꯏꯗ ꯊꯣꯛꯑꯣꯏꯗ꯭ꯔꯥꯕ
ꯈꯪꯗꯦ ꯑꯩ ꯊꯣꯛ
ꯍꯥꯏꯗꯤ ꯂꯥꯞꯄꯤꯗꯅ ꯗꯤꯁꯦꯝꯕ꯭ꯔꯗꯤ ꯃ
ꯗꯤꯁꯦꯝꯕ꯭ꯔ ꯈꯪꯗꯦ ꯉꯥꯏꯈꯣ ꯑꯝꯇꯥ ꯑꯩ ꯑꯩꯌꯤꯡ ꯀꯅꯣꯗ ꯑꯩ ꯌꯨꯝꯒꯤ ꯊꯕꯛ ꯇꯧꯔꯕ ꯌꯨꯝꯊꯣꯛꯇꯅꯕ ꯈꯪꯗꯦ
ꯅꯠꯇꯦ ꯑꯩꯅ ꯍꯥꯏꯗꯤ ꯑꯩꯁꯨ ꯁꯨꯛꯇꯣꯛ ꯊꯣꯛꯑꯣꯏꯕ ꯌꯣꯡ ꯈꯪꯕ꯭ꯔꯥ ꯑꯩ ꯑꯩꯖꯨ ꯒ꯭ꯔꯦꯖꯨꯑꯦꯁꯟ ꯂꯣꯏꯕꯝ ꯊꯣꯛꯄꯗꯣ ꯂꯣꯏꯔꯣꯏꯕ ꯑꯩ ꯆꯍꯤ ꯁꯥꯡꯗꯣꯔꯛꯀꯅꯦꯕ ꯈꯪꯉꯦꯕ ꯑꯗꯨ ꯑꯣꯏꯇꯥꯔꯖꯨ ꯑꯩ ꯊꯣꯛꯑꯣꯏꯅ ꯂꯩꯌꯦꯕ ꯕꯠ ꯌꯨꯝꯖꯦ ꯅꯣꯡ ꯍꯥꯏꯗꯤ ꯆꯍꯤ ꯑꯃꯗ ꯑꯃꯨꯛꯇꯪ ꯊꯣꯛꯇꯗꯤ ꯅꯨꯡꯉꯥꯏꯇꯦ ꯇꯧꯕ
ꯑꯗꯨ ꯑꯩꯗꯨ ꯑꯩꯗꯨ ꯍꯥꯏ ꯗꯤꯁꯦꯝꯕ꯭ꯔ ꯌꯧ ꯗꯤꯁꯦꯝꯕ꯭ꯔ ꯃꯌꯥꯖꯦ ꯑꯩ ꯍꯧꯖꯤꯛ ꯑꯩ ꯀꯣꯆꯤꯡꯖꯤ ꯊꯥ ꯇꯔꯨꯛ ꯇꯔꯦꯠ ꯑꯗꯨꯃꯥꯏ ꯃꯨꯛꯀꯤ ꯆꯥꯡꯗꯤ ꯑꯣꯏꯗꯣꯏꯅꯦꯕ ꯑꯗꯨ ꯀꯣꯆꯤꯡ ꯂꯣꯏꯗ꯭ꯔꯤꯕꯥꯎꯗꯤ ꯊꯣꯛꯑꯔꯣꯏꯕ
ꯑꯗꯨꯑꯣꯏꯗꯤ ꯍꯧꯖꯤꯛ ꯀꯌꯥ ꯌꯧꯔꯦ ꯖꯨꯟ ꯌꯧꯔꯗ꯭ꯔꯣ
ꯑꯗꯩ ꯀꯩꯅꯣ ꯗꯤꯁꯦꯝꯕ꯭ꯔꯖꯦ ꯑꯥ ꯗꯤꯁꯦꯝꯕ꯭ꯔꯖꯦ ꯁꯤꯗꯖꯨ ꯑꯃ ꯑꯩ ꯅꯍꯥꯟ ꯀꯩꯅꯣꯒꯤꯗꯣ ꯑꯥ ꯄꯦꯛꯀꯤ ꯄꯩꯈꯥꯒꯤꯗꯣ ꯑꯗꯨ ꯗꯤꯁꯦꯝꯕ꯭ꯔꯗ ꯇꯥꯔꯛꯀꯅꯦꯕ
ꯑꯣ ꯑꯗꯩ ꯗꯦꯜꯂꯤꯗ ꯑꯗꯨꯝ ꯊꯝꯒꯤꯕ꯭ꯔꯥ
ꯑꯗꯨꯅ ꯅꯠꯇꯦ ꯑꯥ ꯀꯣꯂꯦꯖ ꯆꯠꯂꯒ ꯊꯥꯔꯨꯗꯣꯏꯅꯦ
ꯏꯍꯦ ꯅꯪ ꯑꯗꯨꯅ ꯊꯥꯔ ꯂꯣꯏꯔꯕ꯭ꯔꯣ
ꯑꯗꯨ ꯈꯪ ꯑꯗꯨꯝ ꯊꯥ ꯂꯣꯏꯕ ꯌꯥꯏ
ꯅꯩꯔꯦ ꯀꯩꯅꯣ
ꯅꯩꯕ ꯌꯥꯏꯌꯦꯕ ꯅꯣꯏ ꯍꯩꯒꯦꯀꯣ ꯑꯩ
ꯅꯣꯏꯆꯦꯍꯣꯏ ꯈꯪ ꯈꯪꯒ꯭ꯔꯕꯣ ꯅꯪꯕꯨ
ꯅꯣꯅꯣ
ꯑꯣ ꯑꯗꯨ ꯐꯣꯟ ꯇꯧꯔꯒ ꯍꯥꯏꯗꯣꯛꯈ꯭ꯔꯒꯦꯀꯣ
ꯑꯦ ꯑꯗꯨꯝꯃꯔꯣꯏ ꯁꯤꯗ ꯋꯥꯔꯤ ꯌꯥꯝ ꯁꯥꯟꯅꯒꯨꯝꯖꯤ ꯁꯤ ꯁꯤ ꯄꯔꯁꯨꯅꯦꯜ ꯑꯣꯕ ꯋꯥꯔꯤ ꯁꯥꯟꯅꯒꯅꯨ ꯍꯥꯏꯕꯅꯤꯀꯣ ꯁꯤꯖꯦ
ꯑꯣꯀꯦ ꯌꯥꯝ ꯄ꯭ꯔꯣꯐꯦꯁꯟꯅꯦꯜ ꯑꯣꯏꯕ ꯈꯔ ꯁꯥꯟꯅꯁꯤꯁꯦ
ꯑꯩ ꯑꯁꯅ ꯀꯩ ꯀꯩꯅꯣ ꯌꯣꯡꯅꯥꯎ ꯌꯣꯡꯅꯥꯎ ꯀꯩꯅꯣ ꯋꯥꯔꯤ ꯑꯃꯌꯧ ꯇꯝꯅꯤꯡꯕꯅꯤ ꯈꯥꯡ ꯂꯥꯛꯄꯅꯤ ꯉꯝꯗ꯭ꯔꯦ ꯑꯗꯨꯅ ꯁꯤꯗ ꯇꯝꯂꯣꯏ ꯇꯟꯗꯤ ꯇꯟꯕ ꯍꯥꯏꯕꯅꯤ ꯑꯗꯨꯝ ꯍꯥꯏꯗꯣꯔꯛꯑꯒꯦ ꯑꯍꯥ ꯃꯥꯏ ꯍꯧꯖꯤꯛꯀꯤ ꯃꯣꯏ ꯚꯦꯂꯤꯗꯤꯁꯟ ꯇꯧꯕꯩꯗꯣ ꯑꯗꯣ ꯃꯣꯏ ꯁꯨꯃꯥꯏꯅ ꯍꯥꯏꯗꯤ ꯀꯔꯦꯛꯁꯟ ꯇꯧꯕꯅꯦꯕ ꯍꯥꯏꯗꯤ ꯁꯨꯃꯥꯏꯅ ꯋꯥꯔꯤ ꯁꯥꯟꯅꯔꯤꯖꯦ ꯀꯩꯅꯣ ꯃꯣꯏꯅ ꯑꯃꯅ ꯃꯤ ꯇ꯭ꯔꯥꯟꯁꯀ꯭ꯔꯤꯞꯁꯟ ꯍꯥꯏ ꯑꯃ ꯌꯥꯎꯕꯅꯦꯕ ꯃꯣꯏ ꯇꯥꯛꯁꯇ ꯑꯗꯨꯏꯗꯨꯅ ꯑꯃꯨꯛ ꯁꯨꯃꯥꯏꯅ ꯋꯥꯔꯤ ꯁꯥꯕꯁꯤ ꯏꯊꯣꯛꯇꯣꯏꯅꯦꯕ
ꯑꯣ
ꯑꯣꯏꯁꯤ ꯚꯣꯏꯁꯁꯤ ꯁꯦꯀꯦꯟ ꯃꯉꯥꯒꯨꯝꯕꯒꯤ ꯁꯦꯀꯦꯟ ꯑꯅꯤ ꯑꯍꯨꯝꯒꯤ ꯑꯗꯨꯒꯨꯝꯕꯒꯤ ꯁꯨꯃꯥꯏ ꯁꯨꯃꯥꯏꯅ ꯃꯇꯠ ꯃꯇꯠ ꯊꯥꯔꯒ ꯏꯊꯣꯛꯄꯅꯦꯕ
ꯑꯣ
ꯑꯗꯣ ꯚꯦꯂꯤꯗꯦꯁꯟꯗꯨꯅ ꯑꯃꯨꯛ ꯍꯥꯏꯗꯤ ꯑꯗꯤ ꯃꯣꯏꯅ ꯍꯧꯖꯤꯛꯀꯤ ꯏꯊꯣꯂꯛꯄꯗꯣ ꯑꯗꯨ ꯑꯁꯣꯏꯕ ꯌꯦꯡꯉꯕꯅꯦꯕ ꯑꯩ ꯉꯁꯥꯏ ꯁꯨꯝ ꯑꯦꯟꯖꯥꯏ ꯁꯨꯝ ꯇꯧꯕꯗꯣ ꯍꯥꯏꯗꯤ ꯏꯕꯅꯤ ꯍꯧꯖꯤꯛ ꯋꯥꯔꯤ ꯁꯥꯅꯩꯗꯅ ꯑꯗ ꯁꯨꯝꯕ ꯋꯥꯔꯤ ꯁꯥꯟꯅꯕꯩ ꯉꯥꯛꯇ ꯑꯣꯏꯌꯦꯕ
ꯑꯣ ꯗꯥ ꯄ꯭ꯔꯦꯝ ꯅꯪ ꯅꯥꯟ ꯑꯩꯒ ꯅꯪꯒ ꯋꯥꯔꯤ ꯁꯥꯟꯅꯕ ꯃꯥꯟꯕ ꯖꯥꯠꯅꯦ ꯑꯁꯦꯡꯕꯗꯤ ꯏꯕꯥꯅꯤ ꯋꯥꯔꯤ ꯁꯥꯟꯅꯕ ꯅꯠꯇꯦ ꯑꯥ ꯅꯕꯥꯟꯅꯤ ꯋꯥꯔꯤ ꯁꯥꯟꯅꯕ ꯍꯤꯟꯗꯤꯗ ꯋꯥꯔꯤ ꯁꯥꯟꯅꯕ꯭ꯔꯥ ꯑꯩꯅ ꯗꯥꯕꯦꯝ ꯑꯥ ꯑꯩ ꯏꯕꯥꯅꯤ ꯋꯥꯔꯤ ꯁꯥꯟꯅꯗ꯭ꯔꯤ ꯍꯥꯏꯕ ꯑꯣ ꯑꯗꯨ ꯑꯇꯣꯞ ꯍꯣꯏ ꯑꯣꯏꯔꯝꯃꯅꯤ ꯍꯤꯟꯗꯤ ꯍꯤꯟꯗꯤ ꯁꯥꯟꯅ ꯋꯥꯔꯤ ꯍꯣꯏ ꯍꯤꯟꯗꯤꯗ ꯁꯥꯟꯅꯒꯅꯨ ꯍꯥꯏꯔꯦ
ꯑꯣ
ꯍꯤꯟꯗꯤꯗ ꯁꯥꯟꯅꯁꯦ ꯍꯥꯏꯕ꯭ꯔꯥ ꯇꯨꯝꯍꯔ ꯅꯥꯝ ꯀꯤꯌꯥꯍꯦ ꯇꯧꯔꯣ ꯍꯥꯏꯕ꯭ꯔꯥ
ꯑ ꯑꯩꯒꯣ ꯑꯩ ꯁꯤꯅ ꯌꯥꯝꯁꯤ ꯀꯥ ꯍꯦꯟꯕ ꯋꯥꯔꯤ ꯁꯥꯟꯅꯕ ꯀꯔꯤ ꯋꯥꯔꯤ ꯁꯥꯅꯩ ꯈꯪꯕ꯭ꯔꯥ ꯑꯩꯅ ꯉꯁꯥꯏ ꯃꯣꯏꯒꯤ ꯕꯣꯏꯁ ꯃꯌꯥꯝ ꯑꯥꯗꯩ ꯑꯥ ꯇ꯭ꯔꯥꯏꯕꯦꯜ ꯀꯩꯀꯥ ꯑꯗꯨꯝꯕꯩꯁꯨ ꯃꯌꯥꯝ ꯌꯥꯎꯋꯦꯕꯀꯣ ꯈꯪꯗꯦ ꯃꯣꯏꯖꯨ ꯑꯗꯨꯝ ꯊꯣꯛꯄꯝ ꯊꯣꯛꯄꯝ ꯑꯃ ꯁꯨꯝ ꯋꯥꯔꯤ ꯁꯥꯅꯩ ꯑꯗꯨꯅ ꯃꯣꯏꯗ ꯁꯨꯝ ꯇꯥꯔꯨꯔ ꯅꯍꯥꯟ ꯀꯦꯀꯦ ꯏꯕꯥꯅꯤ ꯋꯥꯔꯤ ꯁꯅꯥꯕꯩꯗꯣ
ꯅꯪꯅ ꯀꯔꯥꯏꯗꯩꯩ ꯇꯔꯨꯏꯕ
ꯇꯦ ꯑꯩꯉꯣꯟꯗꯒꯤ ꯃꯣꯏ ꯇꯥꯛꯁ ꯇꯧꯍꯟꯗ ꯀꯔꯦꯛꯁꯟ ꯑꯗꯨ ꯍꯥꯏꯔꯒ ꯒꯤ ꯑꯗꯨꯗ ꯁꯨꯝ ꯇꯧꯉꯣꯟꯗ ꯇꯥꯕ ꯍꯥꯏꯇꯥꯔꯦ ꯑꯗꯨꯒ ꯑꯍꯥ ꯍꯥꯏꯗꯤ ꯄꯨꯔꯥ ꯁꯨꯃꯥꯏꯅ ꯅꯣꯔꯃꯦꯜ ꯀꯣꯜ ꯑꯃ ꯇꯦꯟ ꯇꯦꯟ ꯃꯤꯅꯠ ꯑꯗꯨꯝꯕꯌꯥꯝ ꯑꯃ ꯃꯇꯠ ꯃꯇꯠ ꯑꯗꯨꯃꯥꯏꯅ ꯇꯧꯕꯩ ꯇꯥꯏꯞꯅꯦꯕ ꯃꯔꯨꯖꯤꯀꯤꯗꯣ ꯑꯥ ꯀꯦꯀꯦ ꯋꯥꯅꯤ ꯁꯥꯟꯅ ꯅꯍꯥꯟ ꯋꯥꯔꯤ ꯁꯥꯟꯅꯕꯩꯗꯣ ꯁꯠ ꯂꯥꯎ ꯅꯤꯡꯁꯤꯡꯉꯛꯄ ꯍꯥꯏꯇꯔꯦ ꯀꯦꯀꯦ ꯋꯔꯤ ꯀꯔꯤ ꯁꯥꯟꯅꯩꯅꯣ ꯑꯣ ꯀꯔꯤ ꯑꯥ ꯑꯩꯈꯣꯏ ꯈꯪꯗꯦ ꯃꯊꯣꯡ ꯀꯃꯥꯏ ꯍꯥꯏ ꯑꯣꯛ ꯁꯟ ꯌꯣꯡ ꯀꯔꯤ ꯀꯥꯔ ꯄꯨꯔꯥ ꯖꯤꯕ ꯄꯥꯟꯕ ꯃꯤ ꯃꯔꯤ ꯑꯃꯨꯛ ꯂꯩꯅꯗꯕ ꯃꯊꯪꯡ ꯃꯔꯤ ꯆꯠꯂꯤ
ꯑꯥ ꯍꯥꯏꯗꯤ ꯑꯅꯤꯗꯣ ꯃꯧꯁꯨꯃꯥꯏꯅ ꯃꯣꯏ ꯃꯔꯤꯒꯤ ꯑꯗꯨꯃꯥꯏꯅ ꯀꯦꯜꯂꯤ ꯂꯛꯑꯦ
ꯎꯝ
ꯀꯔꯤ ꯋꯥꯔꯤꯅꯣ ꯃꯣꯏ ꯁꯥꯅꯩꯁꯤꯕꯣ ꯑꯩ ꯉꯁꯥꯏ ꯌꯨꯝ ꯁꯥꯎꯅꯤꯡꯉ ꯌꯥꯎꯔꯛꯑꯦꯕ ꯍꯥꯏꯗꯤ ꯃꯊꯣꯡ ꯄꯨꯔꯥ ꯋꯥꯔꯤꯗꯣ ꯐ꯭ꯂꯣ ꯑꯃ ꯆꯠꯄꯅꯦꯕ ꯏꯕꯥꯅꯤ ꯍꯧꯔꯤꯃꯥꯏꯅ ꯋꯥꯔꯤ ꯑꯃ ꯄꯨꯔꯥ ꯁꯨꯝ ꯁꯥꯟꯅꯩꯗꯅ ꯑꯗꯨ ꯇꯥꯏꯞꯇ ꯃꯣꯏ ꯐ꯭ꯂꯣ ꯑꯃꯗꯤ ꯆꯠꯄꯅꯦꯕ ꯑꯗꯨꯅ ꯍꯥꯏꯗꯤ ꯁꯦꯝꯗꯣꯛꯄ ꯂꯥꯏꯕꯗꯣ ꯑꯣ ꯁꯤ ꯍꯥꯏꯈ꯭ꯔꯕꯅꯤꯅ ꯃꯊꯪ ꯁꯤ ꯑꯣꯏꯔꯝꯗꯧ ꯃꯥꯜꯂꯤ ꯍꯥꯏꯕꯗꯣ ꯃꯊꯣꯡ ꯃꯔꯝ ꯈꯪꯗ ꯌꯥꯎꯀ ꯑꯗꯨꯝ ꯁꯧꯅꯤꯡ ꯉꯛꯄꯗꯣ ꯅꯍꯥꯟ ꯀꯦꯀꯦ ꯏꯕꯥꯅꯤ ꯋꯥꯔꯤ ꯁꯅꯕꯩꯗꯣ ꯀꯃꯥꯏꯅ ꯇꯧꯔꯕꯝꯅꯤꯅꯣ ꯀꯔꯤ ꯃꯤ ꯍꯥꯏꯅꯤꯅꯣꯖꯤꯛꯕꯨ ꯋꯥꯔꯤ ꯑꯁꯥꯗ ꯍꯥꯏꯇꯧꯔꯤ ꯇꯥꯏꯞꯇ ꯃꯊꯣꯡ ꯃꯔꯝ ꯈꯪꯗ ꯑꯁꯥꯒ ꯌꯥꯝ ꯆꯥꯟꯅ ꯂꯩ
ꯏꯊꯟ ꯑꯃꯨꯛ ꯏꯊꯟꯗ ꯌꯨꯝꯗ ꯂꯩꯕꯁꯤ ꯌꯥꯄꯥꯛ ꯑꯃꯨꯛ ꯌꯥꯎꯗ꯭ꯔꯦꯑꯕ
ꯎꯝ
ꯑꯩꯈꯣꯏꯁꯨ ꯉꯔꯥꯡ ꯆꯠꯈ꯭ꯔꯦꯀꯣ ꯑꯩꯅ ꯉꯔꯥꯡꯁꯤꯅ ꯏꯁꯥ ꯅꯨꯡꯉꯥꯏꯀꯤ ꯆꯥꯕ ꯆꯥꯕꯩꯕꯨꯗꯤ ꯆꯥꯅꯕꯕꯨꯗꯤ ꯂꯩꯕ ꯑꯗꯨ ꯑꯣꯏꯇꯥꯔꯁꯨ ꯇꯧꯗꯣ ꯇꯟꯗ꯭ꯔꯗꯤ ꯑꯥ ꯉꯁꯤ ꯑꯌꯨꯛꯀꯤ ꯆꯥꯛ ꯆꯥꯗ꯭ꯔꯤ ꯉꯁꯥꯏ ꯁꯣꯒꯣꯝ ꯀꯩꯀꯥ ꯊꯛꯆꯜꯂꯒ ꯑꯗꯨꯝ ꯇꯣꯛꯑꯈ꯭ꯔꯦ ꯇꯟꯕꯁꯤ
ꯅꯪꯁꯨ ꯅꯥꯎꯆ ꯅꯥꯎꯆꯍꯣꯏꯗ ꯂꯩꯔꯝꯃꯅꯤ ꯀꯦꯕꯤꯁꯟꯍꯣꯏꯁꯨ ꯆꯠꯈ꯭ꯔꯦꯗ
ꯆꯠꯈ꯭ꯔꯦ ꯑꯩ ꯑꯗꯨꯅꯤ ꯃꯣꯏꯗ ꯆꯠꯂꯨꯒꯦ ꯇꯧꯕꯅꯤ ꯅꯥꯎꯆꯥ ꯅꯥꯎꯆꯥ ꯅꯠꯇꯅ ꯋꯥꯔꯤ ꯎꯝ ꯅꯨꯒꯥꯥ ꯑꯣꯏꯗꯤ ꯊꯕꯛ ꯆꯠꯄꯅꯤꯅ ꯀꯩꯅꯣ ꯇꯧꯗꯦꯕ ꯃꯦꯁꯦꯁ ꯊꯥꯔ ꯅꯥꯎꯆꯗ ꯍꯪꯁꯤꯔ ꯁꯦꯇꯔꯗꯦꯗ ꯁꯤꯗ ꯂꯛꯑꯣ ꯑꯩꯈꯣꯏꯆꯦ ꯑꯣꯏꯁꯨ ꯂꯩꯇ꯭ꯔꯤ ꯆꯛ ꯆꯁꯤꯂꯥꯎ ꯍꯥꯏꯔꯗꯤ ꯊꯣꯛꯂꯛꯄꯅꯦ ꯃꯣꯖꯨ ꯑꯃꯨꯛ ꯊꯕꯛ ꯆꯠꯄꯅꯤꯅ ꯍꯪꯅꯤꯉꯝ ꯑꯥ ꯀꯣ ꯃꯊꯪ ꯑꯃꯨꯛ ꯇꯧꯔꯒꯦ